ꯇꯥꯕ꯭ꯔꯣ
ꯇꯥꯏꯌꯦ
ꯀꯩ ꯏꯟꯁꯥꯡ ꯆꯥꯔꯒꯦ
ꯇꯔ ꯀꯥꯡꯁꯣꯏ ꯆꯥꯏꯌꯦ ꯅꯪꯗꯤ ꯀꯩ ꯀꯥꯡꯁꯣꯏ ꯆꯥꯏꯌꯦ ꯅꯪꯗꯤ ꯀꯩ ꯏꯟꯖꯥꯡ ꯆꯥꯔꯒꯦ
ꯑꯩꯈꯣꯏꯗꯤ ꯆꯤꯀꯜ ꯇꯧꯔꯦ ꯏꯇꯥ ꯆꯤꯛꯀꯦꯟ
ꯏꯇꯥ ꯆꯤꯛꯀꯟ ꯑꯃꯅꯤ ꯏꯇꯥ ꯆꯤꯛꯀꯟꯒꯤ ꯍꯥꯔꯠ ꯑꯃꯒ ꯃꯦꯠꯂꯦ
ꯏꯇꯥꯆꯤꯛꯀꯜ ꯏꯇꯥꯆꯤꯛꯀꯜ ꯑꯩꯒꯤꯁꯨ ꯅꯣꯏꯒꯤ ꯃꯔꯛꯇ ꯌꯥꯎꯔꯛꯀꯦ
ꯌꯥꯔꯣꯢ ꯌꯥꯔꯣꯢ ꯑꯗꯨ ꯁꯨꯝ ꯌꯦꯡꯉꯗꯤ ꯅꯨꯡꯉꯥꯏꯕꯅꯦꯕ ꯆꯦꯟꯗ꯭ꯔꯦꯂꯥꯒꯤꯒ ꯁꯥꯕꯒꯗꯣ ꯌꯥꯝ ꯅꯣꯛꯅꯤꯡꯕꯅꯦꯕ
ꯑ ꯇꯧꯔꯒ ꯄꯨꯠꯒꯤ ꯑꯃꯁꯨ ꯂꯩꯗꯥꯢꯅꯦ
ꯑꯩꯗꯤ ꯌꯦꯡꯉꯣꯗꯣ ꯃꯣꯏ ꯆꯧꯁꯤꯔꯣ
ꯆꯠꯄꯗꯤ ꯌꯥꯗꯤ ꯌꯥꯏ ꯑꯗꯨꯝ ꯃꯔꯤ ꯃꯔꯤ ꯌꯦꯡꯕꯒꯤ ꯐꯤꯕꯝꯅꯤ ꯇꯨꯝꯗꯕꯤꯗ ꯅꯠꯇ꯭ꯔꯥ
ꯃꯔꯤ ꯃꯔꯤ ꯌꯦꯡꯉꯕꯗꯣ ꯑꯗꯨꯗꯨꯒ ꯑꯌꯨꯛꯇ ꯑꯗꯨ ꯇꯨꯝꯗꯕꯤꯗ ꯋꯥꯋꯥꯛꯀꯤꯡ ꯑꯗꯨꯝ ꯆꯠꯂꯁꯦ
ꯄꯨꯡ ꯃꯔꯤ ꯃꯈꯥꯏ ꯃꯔꯤ ꯃꯈꯥꯏ ꯑꯅꯤ ꯃꯈꯥꯏꯗꯒꯤꯅ ꯃꯣꯏꯒꯤ ꯍꯂꯥꯟ ꯍꯣꯏ ꯂꯣꯏꯔꯛꯄ ꯀꯥꯟꯗ ꯑꯗꯨꯝ ꯃꯔꯤ ꯃꯈꯥꯏ ꯇꯥꯔꯅꯤꯕ
ꯍꯣꯏ ꯑꯗꯨꯒ ꯋꯥꯛꯒꯤꯡ ꯆꯠ ꯌꯥꯔꯦꯅ ꯉꯥꯏꯍꯥꯛ ꯇꯨꯝꯃꯨꯔꯒ
ꯑꯗꯨ ꯇꯔꯨꯛ ꯃꯈꯥꯏꯗꯨꯗ ꯑꯃꯨꯛ ꯀꯩꯅꯣ ꯇꯧꯔꯒꯗꯤ ꯌꯦꯡꯉꯣ ꯌꯥꯕꯨꯗꯤ ꯌꯥꯢꯌꯦ ꯋꯥꯛꯀꯤꯡ ꯆꯠꯂꯨꯕ
ꯋꯥꯛꯀꯤꯡ ꯆꯠꯂꯨꯔ ꯍꯜꯂꯛꯑꯒ ꯀꯩꯅꯣ ꯇꯧ ꯌꯥꯅꯤꯌꯦ
ꯀꯩ
ꯑꯃꯨꯛ ꯃꯣꯜ ꯑꯃꯨꯛ ꯌꯦꯡꯕ ꯄꯨꯡ ꯇꯔꯨꯛ ꯃꯈꯥꯏꯒꯤꯗꯣ ꯑꯗꯨ ꯑꯃꯨꯛ ꯌꯦꯡꯕ
ꯌꯥꯗꯤ ꯌꯥꯢ ꯅꯪꯒꯗ꯭ꯔꯣ ꯅꯪꯕꯨꯗꯤ ꯅꯪꯒꯅꯤꯌꯦ ꯇꯤꯟꯁꯤꯠ ꯂꯣꯝꯗ ꯆꯠꯂꯨꯔꯦꯗꯅ
ꯅꯪꯕꯅꯦꯍꯦ
ꯑꯌꯨꯛꯇ ꯅꯨꯡꯗꯤ ꯅꯨꯡꯉꯥꯏꯕꯅꯦꯕ ꯇꯦꯟꯁꯤꯠꯂꯣꯝꯗ ꯆꯠꯂꯨꯕꯗꯣ
ꯎꯝ
ꯑꯗꯨꯒ ꯋꯥꯛꯀꯤꯡꯗꯣ ꯑꯗꯨꯝ ꯀꯤꯂꯣꯃꯤꯇꯔ ꯀꯌꯥꯅꯣꯝ ꯑꯥ ꯇꯔꯦꯠꯇꯤ ꯑꯣꯏꯗꯣꯏꯅꯦꯕ ꯆꯦꯟꯗꯣꯏꯗꯣ
ꯎꯝ
ꯑꯍꯨꯝ ꯃꯈꯥꯏ ꯑꯍꯨꯝ ꯃꯈꯥꯏꯅꯦꯕ ꯃꯣꯏ ꯁꯖꯥꯟ ꯂꯩꯕꯗꯣ ꯑꯗꯨꯗ ꯑꯗꯨꯐꯥꯎ ꯆꯠꯄ ꯀꯥꯟꯗ
ꯑꯃ ꯆꯦꯅꯥꯎ ꯄꯦꯜꯁ ꯍꯥꯏꯕ꯭ꯔꯥ ꯀꯩꯅꯣ ꯑꯃ ꯂꯩꯕꯗꯣ
ꯎꯝ
ꯀꯩꯅꯣ ꯒꯨꯂꯤ ꯑꯣꯏꯅ ꯇꯧꯔꯒ ꯑꯗꯨ ꯊꯥꯗꯔꯒ ꯀꯩꯅꯣꯒꯤ ꯀꯣꯂꯥꯔꯖꯦꯟꯒꯤ ꯇꯥꯏꯞꯇ ꯊꯛꯄ ꯌꯥꯕꯗꯣ
ꯎꯝ
ꯑꯗꯨꯗꯣ ꯋꯦꯠ ꯂꯣꯁ ꯇꯧꯖꯥꯠꯂꯣ
ꯀꯅꯥꯅ ꯇꯧꯗꯣꯏꯅꯣꯍꯦ ꯔꯦꯠ ꯂꯣꯁ ꯄꯨ ꯌꯥꯝ ꯂꯨꯕꯒꯤ ꯇꯥꯢꯞꯇ ꯆꯥꯛ ꯍꯟꯊꯔꯅꯤ ꯑꯦꯛꯁꯔꯁꯥꯏꯁ ꯈꯔ ꯇꯧꯕꯤꯔꯅꯤ ꯏꯁꯤꯡ ꯈꯔ ꯃꯔꯥꯡ ꯀꯥꯏꯅ ꯊꯛꯑꯅꯤ ꯑꯗꯨꯝ ꯀꯩꯅꯣꯗ ꯎꯝ ꯆꯥꯛꯇꯤ ꯃꯣꯏꯗꯣ ꯑꯩꯈꯣꯏ ꯏꯃꯥꯟꯅꯕꯤ ꯍꯣꯏ ꯑꯥꯗ ꯂꯩꯃꯤꯟꯅꯩꯀꯥꯟꯗ ꯃꯣꯏ ꯗꯥꯏꯠ ꯄ꯭ꯂꯥꯟ ꯃꯣꯏꯒꯤ ꯀꯩꯅꯣꯅ ꯗꯥꯏꯇ꯭ꯔꯤꯁꯤꯌꯥꯟꯅ ꯄꯤꯔꯛꯄꯗꯣ
ꯎꯝ
ꯑꯗ ꯃꯣꯏꯗꯤ ꯑꯌꯥꯝꯕꯅ ꯎꯝ ꯚꯦꯖꯤꯇꯦꯕꯜ ꯉꯥꯛꯇ ꯄꯤꯌꯦꯕꯀꯣ ꯆꯥꯛꯇꯨ ꯆꯗꯨꯝ ꯅꯣꯡꯃꯒꯤ ꯑꯍꯨꯝꯂ ꯃꯔꯤꯔ ꯀꯩꯅꯣꯝꯗꯪ ꯍꯥꯏꯅꯦ ꯍꯥꯏꯗꯤ ꯑꯃꯨꯛ ꯆꯥꯕꯗ ꯆꯗꯨꯝꯗꯣ ꯑꯗꯨꯗꯣ ꯃꯔꯤꯔ ꯀꯩꯅꯣꯝ ꯍꯥꯏ ꯑꯗꯨꯒ ꯄꯨꯛ ꯊꯟꯗꯕꯗꯤ ꯌꯥꯗꯦꯗꯅ
ꯑꯦ
ꯑꯗꯨꯅ ꯑꯗꯨꯝ ꯊꯕꯤꯅꯦ ꯒꯖꯔꯅꯦ ꯑꯗꯩꯗꯤ ꯑꯗꯨꯝ ꯂꯦꯇ꯭ꯌꯨꯁ ꯀꯩꯀꯥ ꯑꯗꯨꯝ ꯍꯥꯞꯆꯜꯂꯦꯕ ꯍꯤꯟꯖꯥꯡꯗꯨꯕꯨꯗꯤ ꯑꯩꯈꯣꯏꯅ ꯆꯥꯅꯤꯡꯕ ꯑꯝ ꯑꯗꯨꯝ ꯆꯥꯕ ꯌꯥꯏꯕ ꯑꯗꯨꯒ ꯆꯥꯛꯇꯨꯗꯤ ꯑꯗꯨꯝ ꯑꯗꯨꯃꯥꯏꯅ ꯈꯥꯇꯪ ꯇꯧꯔꯦ ꯑꯗꯨꯒ ꯅꯨꯡꯊꯤꯜꯒꯨꯝꯕ ꯂꯩꯕ ꯀꯥꯟꯗꯣ ꯆꯤꯌꯥ ꯁꯤꯠꯇꯣ
ꯑꯦ
ꯑꯗꯨꯗꯣ ꯇꯤꯡꯉꯒ ꯏꯁꯤꯡꯗ ꯇꯧꯔꯒ ꯏꯁꯤꯡ ꯄꯤꯠ ꯄꯤꯠ ꯄꯤꯠ ꯊꯛꯄꯗꯣ ꯗꯨ ꯊꯑꯦꯕ ꯑꯗꯣ ꯏꯌꯥꯡ ꯀꯪꯍꯟꯗꯣꯏꯅꯦꯅ ꯆꯔꯥ ꯄꯨꯔꯥ ꯍꯦꯜꯂꯗꯤ ꯑꯗꯨꯅ ꯍꯦꯟꯅ ꯐꯤꯚꯝ ꯁꯣꯛꯄ ꯑꯗꯨꯅ ꯃꯣꯏꯗꯤ ꯄꯨꯛꯇꯨꯁꯨ ꯊꯟꯅꯕ ꯍꯩ ꯔꯥ ꯑꯗꯨꯗꯒꯤꯗꯤ ꯀꯩꯅꯣꯗꯣ ꯌꯥꯝ ꯆꯥꯏꯕ ꯎꯝ ꯀꯩ ꯑꯌꯥꯝꯕꯅ ꯊꯕꯤ ꯊꯕꯤꯕꯨꯗꯤ ꯑꯗꯨꯝ ꯆꯥꯏ ꯊꯕꯤꯗꯣ ꯄꯨꯛ ꯊꯟꯒꯠꯅꯕ
ꯎꯝ
ꯍꯣꯏ ꯌꯦꯔꯨꯝꯁꯨ ꯌꯦꯔꯨꯝ ꯌꯦꯔꯨꯝꯖꯨ ꯑꯗꯨꯝ ꯑꯍꯨꯝ ꯑ ꯑꯌꯨꯛꯇ ꯑꯍꯨꯝ ꯅꯨꯡꯗꯥꯡꯗ ꯑꯍꯨꯝ ꯑꯗꯨꯃꯥꯏꯅ ꯇꯧꯔ ꯆꯥꯕ ꯃꯥꯜꯂꯦ ꯑꯗꯨꯒ ꯍꯥꯞꯇꯥ ꯑꯝꯗ ꯅꯨꯃꯤꯠ ꯆꯨꯞꯄ ꯑꯃ ꯆꯥꯛ ꯀꯩꯝ ꯆꯥꯗꯕꯤ ꯂꯩꯕ ꯑꯃ ꯌꯥꯎꯒꯨꯝ ꯇꯧꯝ ꯀ‌ꯦꯝ ꯆꯥꯗꯕꯤꯗ ꯂꯩꯗꯨꯏꯕ
ꯀꯩꯝꯇ ꯆꯥꯗꯕꯤ ꯊꯥꯕꯤ ꯀꯩꯀꯥꯖꯨ
ꯍꯣꯏ
ꯏꯁ
ꯑꯗꯣ ꯀꯩꯅꯣꯕꯨꯗꯤ ꯊꯥꯛꯇꯣꯏꯅꯦꯕ ꯑꯃ ꯕꯤꯠꯔꯨꯠꯅꯦ ꯁꯤꯡꯅꯦ ꯀꯩ ꯀꯩꯅꯣ ꯇꯛꯈꯥꯏꯕ ꯕꯨꯗꯤ ꯊꯑꯦꯕꯀꯣ
ꯎꯝ
ꯑꯗꯨꯒ ꯃꯥꯒꯤ ꯀꯩꯅꯣꯗꯤ ꯇꯧꯗꯦ ꯀꯩ ꯆꯥꯡ ꯀꯩꯀꯥꯗꯤ ꯆꯥꯗꯦꯕ ꯑꯟ ꯕꯤꯠꯔꯨꯠꯅꯦ ꯊ ꯁꯤꯡꯅꯦ ꯀꯩ ꯀꯩꯅꯣ ꯃꯥꯅ ꯇꯛꯑꯦ ꯍꯥꯏꯕꯗꯨꯕꯣ ꯑꯗꯨ ꯑꯗꯨꯗꯣ ꯑꯗꯨꯝ ꯅꯨꯃꯤꯠ ꯆꯨꯞꯄꯝ ꯊꯛꯑ ꯂꯩꯗꯣꯏꯅꯦꯕ
ꯆꯤꯌꯥ ꯆꯤꯌꯥꯁꯤꯠ ꯅꯦ ꯆꯤꯌꯥꯁꯤꯠꯁꯨ ꯊꯛ ꯊꯛꯇꯣꯏꯕꯀꯣ ꯏꯁꯤꯡ ꯊꯛꯄꯗꯨꯗ ꯍꯥꯞꯇꯣꯏꯕꯥ
ꯎꯝ
ꯗꯨꯒ ꯕꯤꯠꯔꯨꯠꯅꯦ ꯊꯕꯤꯅꯦ
ꯎꯝ
ꯁꯦꯝ ꯀꯣꯝꯂꯥ ꯍ ꯌꯥꯏꯀꯣ
ꯎꯝ
ꯁꯤ ꯃꯉꯥꯁꯤꯗꯪ ꯑꯣꯏꯅ ꯆꯥꯔꯒꯦ
ꯆꯥꯎ ꯑꯗꯨꯗꯩꯗꯤ ꯍꯤꯟꯖꯥꯡꯖꯨ ꯑꯗꯨꯝ ꯃꯍꯤ ꯃꯅꯥꯏ ꯏꯁꯤꯡ ꯀꯩꯀꯥ ꯏꯁꯤꯡꯗꯤ ꯋꯥꯠꯄ ꯌꯥꯗ꯭ꯔꯦ ꯑꯗꯨꯗꯨꯟ ꯏꯁ ꯑꯦꯛꯁꯔꯁꯥꯏꯁ ꯇꯧꯔꯒꯗꯤ ꯏꯁꯤꯡꯗꯤ ꯋꯥꯠꯄ ꯌꯥꯗ꯭ꯔꯦ ꯍꯥꯗꯤ ꯍꯨꯃꯥꯡ ꯌꯥꯝ ꯊ‌ꯣꯛꯄꯅꯤꯅ ꯏꯁꯤꯡꯗꯣ ꯊꯛꯆꯟꯗ꯭ꯔꯗꯤ ꯗꯤꯍꯥꯏꯗ꯭ꯔꯦꯠ ꯇꯧꯗꯣꯏꯅꯦꯕꯥ ꯑꯗꯨꯅ ꯏꯁꯤꯡꯗꯣ ꯊꯛꯆꯟꯒꯗꯕꯥ
ꯑꯁ ꯑꯩꯗꯤ ꯈꯣꯡ ꯍꯥꯝꯕꯁꯨ ꯌꯥꯗ꯭ꯔꯤꯅꯦ ꯍꯥꯏꯕ
ꯏꯁꯤꯡꯗꯤ ꯊꯛꯇꯅꯥ ꯀꯥꯏ ꯈꯣꯡꯍꯥꯝ ꯌꯥꯗ꯭ꯔꯤꯅꯣ ꯏꯁꯤꯡꯗꯣ ꯅꯣꯡꯃꯒꯤ ꯂꯤꯇꯔ ꯑꯍꯨꯝ ꯊꯛꯑꯣ
ꯑꯗꯨꯅꯖꯨꯅꯦ ꯑꯩꯖꯦ ꯄꯨꯛꯁꯦ ꯈꯪꯊꯥ ꯊꯥꯒꯠꯂꯛꯄꯩ ꯇꯥꯏꯞꯇ ꯇꯧꯈ꯭ꯔꯦ ꯍꯥꯏꯕ
ꯏꯁꯤꯡꯗꯣ ꯁꯨꯃꯥꯏꯅ ꯊꯛꯑꯣ ꯅꯣꯡꯉꯥꯜ ꯋꯥꯛꯀꯤꯡ ꯍꯜꯂꯛ ꯇꯥꯔꯒꯁꯨ ꯏꯁꯤꯡꯗꯣ ꯂꯨꯝꯕꯨ ꯂꯨꯝꯕꯨ ꯁꯥꯕ ꯊꯛꯑꯣ ꯑꯗꯨꯝ ꯅꯨꯡꯊꯤꯜꯒꯨꯝꯕ ꯂꯩꯕ ꯀꯥꯟꯗꯗꯤ ꯑꯌꯤꯡꯕ ꯊꯛꯑꯁꯨꯅꯦ ꯋꯥꯛꯀꯤꯡꯒꯨꯝꯕ ꯍꯜꯂꯛꯄ ꯑꯣꯏꯇꯥꯔꯗꯤ ꯂꯨꯝꯕꯨ ꯂꯨꯝꯕꯨ ꯁꯥꯕꯗꯣ
ꯑꯗꯨꯨꯝ ꯊꯛꯑꯣꯕ ꯈꯪꯉꯦꯗꯅ ꯑꯩꯅ ꯍꯥꯏꯁꯦ
ꯈꯪꯉꯦꯅꯦ ꯅꯪꯕꯨꯗꯤ ꯌꯥꯝꯅ ꯊꯨꯅ ꯃꯌꯦꯡ ꯇꯥꯔꯈ꯭ꯔꯦꯅꯦ
ꯑꯗꯨꯅ ꯋꯥꯛꯀꯤꯡ ꯈꯔ ꯈꯔ ꯁꯥꯡ ꯁꯥꯡꯅ ꯆꯦꯜꯂꯅꯤ ꯑꯩꯈꯣꯏꯅ ꯑꯍꯨꯝꯂꯛ ꯍꯜꯂꯤꯗꯣ ꯑꯗꯨꯃꯥꯏ ꯍꯜꯂꯣ ꯉꯝꯗ꯭ꯔꯁꯨ ꯑꯗꯨꯝ ꯈꯣꯡꯅ ꯆꯠꯂꯣ ꯆꯦꯟꯗ꯭ꯔꯁꯨ
ꯑꯥ
ꯍꯣꯔꯦꯟꯗꯣ ꯅꯪ ꯌꯦꯡ ꯆꯠꯂꯣ ꯑꯩꯕꯨꯗꯤ ꯀꯩꯁꯨ ꯌꯦꯡꯅꯤꯡꯕꯕꯨꯗꯤ ꯀꯩꯁꯨ ꯐꯥꯎꯗꯦꯗ ꯍꯁ ꯍꯥꯏꯂꯥꯏꯠꯇ ꯑꯗꯨꯝ ꯌꯦꯡꯉꯁꯨ ꯌꯥꯏꯌꯦꯕ ꯑꯗꯨ ꯅꯣꯏ ꯋꯥꯥꯛꯀꯤꯡ ꯆꯠꯇꯥꯥꯔꯗꯤ ꯑꯗꯨꯝ ꯍꯧꯗꯣꯔꯛꯑꯣ
ꯎꯝ ꯍꯧꯗꯣꯔꯛꯀꯦ ꯍꯧꯗꯣꯔꯛꯀꯦ ꯎꯝ
ꯀꯩꯅꯣ
ꯀꯩꯁꯨꯨꯝ ꯇꯧꯗꯦꯗ
ꯌꯦꯟꯁꯤꯗꯤ ꯆꯥꯅꯤꯡꯉꯛꯇ꯭ꯔꯦꯗ
ꯆꯥꯅꯤꯡꯗꯦꯗ
ꯁꯨꯛꯀꯗꯤ ꯈꯔ ꯆꯥꯅꯤꯡꯉꯤ ꯑꯗꯨ ꯊꯥꯎꯒ ꯊꯣꯡꯕꯁꯤꯗꯤ ꯀꯌꯥ ꯆꯥꯅꯤꯡꯕ ꯐꯥꯎꯗ꯭ꯔꯦꯗ
ꯑꯥ ꯅꯪꯅ ꯃꯃꯥꯡꯒꯤꯗꯨꯗ ꯍꯌꯦꯡ ꯀꯩꯅꯣ ꯑꯣꯛ ꯃꯔꯤꯟ ꯆꯥꯥ ꯆꯠꯇꯣꯏꯅꯤ ꯑꯩꯅ ꯌꯥꯔꯣꯏ ꯍꯥꯏꯔꯝꯕ꯭ꯔꯣ
ꯑꯥ ꯍꯥꯏꯒꯤꯕꯅꯦ
ꯑꯩꯉꯣꯟꯗꯁꯨ ꯀꯩꯝꯇ ꯍꯥꯏꯔꯝꯗꯅ ꯅꯪꯅ ꯑꯩꯅ ꯌꯥꯔꯣꯏ ꯍꯦꯛꯇ ꯍꯥꯏꯗꯣꯛꯈ꯭ꯔꯕ
ꯍꯥꯏꯗꯣꯛꯈ꯭ꯔꯕꯅꯦ ꯀꯩ ꯍꯥꯏꯔꯛꯏꯅꯣ
ꯑꯗꯣ ꯍꯥꯏꯔꯛꯑꯦ ꯃꯅꯥꯎꯅꯨꯄꯤꯗꯨꯅ
ꯑꯥ
ꯑꯩꯅ ꯀꯥꯏꯗꯒꯤꯅꯣꯍꯦ ꯑꯗꯨꯒ ꯆꯥꯁꯟ ꯌꯥꯗ꯭ꯔꯤ ꯍꯧꯖꯤꯛ ꯆꯥꯕꯒ ꯉꯝꯈꯤꯔꯣꯏ ꯌꯥꯝ ꯋꯥꯠꯂꯤ ꯏꯁꯥꯒ ꯀꯣꯟꯅ ꯑꯣꯏꯅ ꯌꯥ ꯈꯔ ꯀꯪꯗꯔꯀꯥꯟꯗ ꯆꯥꯒꯗꯕꯅꯤ ꯍꯥꯏꯕ
ꯎꯝ
ꯆꯦꯅꯥꯎꯒ ꯑꯩꯈꯣꯏ ꯆꯦꯒꯗꯤ ꯍꯥꯏꯅꯈ꯭ꯔꯦ ꯑꯩꯅ ꯆꯦꯅꯥꯎꯗꯣꯉꯣ ꯈꯔ ꯀꯪꯊꯔꯛꯄ ꯍꯧꯖꯤꯛꯇ ꯑꯃꯨꯛ ꯆꯥꯅꯤꯡꯉꯛꯑꯦ ꯍꯥꯏꯕ꯭ꯔꯥꯅ ꯍꯥꯏꯕ
ꯑꯩꯗꯤ ꯉꯝꯃꯣꯏꯅ ꯍꯥꯏꯈꯤꯕꯅꯦꯌꯦ ꯑꯗꯨꯒ
ꯅꯍꯥꯟ ꯋꯥꯔꯤ ꯁꯥꯕꯗ ꯁꯨꯝ ꯌꯥꯎꯈꯤꯕꯅꯤꯗ
ꯎꯝ
ꯑꯗꯣ ꯆꯠ ꯇꯥꯔꯒꯗꯤ ꯃꯥꯗꯣ ꯀꯩꯅꯣꯗꯒꯤ ꯂꯧꯈꯠꯇꯣꯏꯅꯦꯕ ꯃꯣꯏ ꯃꯅꯤ ꯍꯣꯏꯗꯒꯤ
ꯎꯝ ꯀꯣꯟꯅ ꯆꯠꯁꯤꯗ ꯈꯔ ꯂꯩꯔꯒ
ꯌꯥꯕꯨꯗꯤ ꯌꯥꯏ ꯑꯩ ꯉꯁꯤ ꯋꯥꯛꯀꯤꯡ ꯆꯦꯜꯍꯧꯗꯕꯒꯤ ꯊꯋꯥꯏꯁꯦ ꯅꯨꯡꯉꯥꯏꯇ ꯅꯨꯡꯉꯥꯏꯇ ꯂꯩꯔꯤꯕꯅꯤ ꯈꯨꯔꯨꯁꯤꯁꯨ ꯌꯥꯝ ꯅꯥꯕ ꯍꯟꯖꯤꯟ ꯍꯟꯖꯤꯟ ꯆꯦꯟꯁꯤꯟꯕꯗꯣ ꯀꯤꯖꯔꯕ ꯈꯨꯔꯨꯗꯣ ꯅꯥꯔꯗꯤ ꯅꯥꯕꯅꯤꯅꯅꯦ ꯅꯨꯡꯗꯥꯡꯗ ꯆꯦꯟꯕꯗꯣ ꯀꯨꯗꯨꯛ ꯀꯗꯥꯛꯀꯨꯝꯕ ꯌꯥꯝ ꯂꯩꯔꯝ ꯇꯥꯔꯗꯤ ꯄꯥꯈꯠꯂꯦ ꯍꯥꯏꯕ ꯑꯀꯨꯠꯄ ꯑꯃꯗꯒ ꯇꯛ ꯇꯧꯔꯗꯤ ꯁꯤ ꯃꯔꯤꯁꯦ ꯑꯦꯛꯇ ꯈꯨꯠꯅꯥ ꯑꯃ ꯇꯧꯋꯦꯕ ꯑꯗꯨꯅ ꯈꯤꯇꯪ ꯃꯝꯁꯤꯟꯒ꯭ꯔꯗꯤ ꯑꯃ ꯂꯝꯕꯤ ꯅꯨꯡꯉꯥꯏꯇ꯭ꯔꯗꯤ ꯀꯤꯖꯩꯌꯦꯕ ꯑꯗꯒꯤ ꯑꯉꯝꯕ ꯆꯦꯟꯗꯕ ꯑꯃ ꯈꯨꯅ ꯑꯃ ꯈꯣꯡꯁꯦ
ꯑꯉꯝꯕ ꯑꯉꯝꯕ ꯑꯗꯨꯝ ꯆꯦꯟꯗꯣꯏꯗꯣ ꯑꯉꯝꯕ ꯆꯦꯟꯊꯔꯒ ꯀꯩꯅꯣ ꯇꯧꯕ꯭ꯔꯥꯕ
ꯑꯉꯝꯕ ꯆꯦꯟꯅꯕꯗꯅ ꯈꯔ ꯋꯥꯗꯦꯗꯅ
ꯑ ꯋꯥꯗꯕꯩꯔꯣ ꯅꯪꯅ ꯆꯦꯟꯗꯔꯤꯗꯣ
ꯁꯔꯨꯗꯕꯨꯗꯤ ꯄꯥꯛ ꯏꯁꯥꯗꯤ ꯋꯥꯗꯦꯕ ꯑꯉꯝꯕ ꯆꯦꯟꯊꯔꯛꯄꯁꯦ
ꯎꯝ
ꯑꯗꯣ ꯀꯥꯈꯠꯈꯤꯕꯅ ꯑꯃꯨꯛꯅ ꯑꯃꯨꯛ ꯑꯃꯨꯛ ꯋꯥꯕ ꯇꯣꯈꯣꯡ ꯀꯥꯈꯠꯄꯅꯗꯤ ꯀꯥꯈꯠꯄ ꯑꯉꯝꯕ ꯀꯥꯈꯠꯈꯤꯕꯅꯗꯤ ꯁꯔꯨꯒꯨꯝꯕꯗꯤ ꯀꯩꯝ ꯇꯧꯗꯦꯕ ꯀꯨꯝꯊꯔꯛꯄꯁꯤꯅꯦꯕ ꯑꯃ ꯆꯦꯟꯊꯈꯤꯕꯗꯣ ꯑꯗꯨꯗ ꯂꯐꯨꯗꯤ ꯌꯥꯗ꯭ꯔꯦꯗ
ꯑꯩꯗꯤ ꯇꯥꯡ ꯇꯔꯥꯃꯔꯤꯁꯦ ꯏꯃꯥꯟꯅꯕ ꯊꯣꯛꯂꯛꯄꯒꯤ ꯆꯥꯛ ꯆꯥꯟꯅꯁꯦ ꯍꯥꯏꯕ
ꯎꯝ
ꯑꯗꯨ ꯌꯧꯗ꯭ꯔꯤ ꯐꯥꯎꯗꯤ ꯏꯁꯥꯁꯤ ꯈꯤꯇꯪ ꯀꯪꯍꯟꯈꯤꯁꯦ ꯁꯤꯅꯦ ꯑꯩꯅ ꯈꯜꯂꯤꯁꯦ
ꯀꯔꯤ ꯀꯔꯤ ꯁꯦꯠꯀꯦ ꯈꯜꯂꯤꯅꯣꯕ ꯅꯪꯅ ꯀꯪꯗꯍꯟꯗꯣꯏꯁꯦ
ꯁꯦꯠꯄꯕꯨꯗꯤ ꯖꯤꯟꯁ ꯑꯗꯨꯝ ꯁꯦꯠꯅꯤ
ꯅꯪ ꯖꯤꯟꯁꯁꯇꯣ ꯈꯪꯀ ꯀꯪꯗꯒꯤꯗꯅ ꯑꯃꯨꯛ ꯆꯥꯟꯅꯕ ꯁꯦꯠꯅꯤꯡꯉꯥꯏ ꯂꯩꯔꯣꯏꯀꯣ
ꯑꯗꯨ ꯅꯍꯥꯟꯁꯨ ꯆꯥꯈꯤꯗ꯭ꯔꯦ ꯍꯥꯏꯕ ꯈ꯭ꯋꯥꯡꯗꯣ ꯀꯣꯝꯈ꯭ꯔꯦ ꯑꯃꯨꯛ
ꯖꯤꯟꯁ ꯑꯃꯨꯛ ꯅꯪꯒꯤ ꯃꯌꯥꯝꯗꯣ ꯑꯃꯨꯛ ꯂꯣꯏ ꯁꯦꯝꯅꯗꯣꯏꯖꯥꯠꯂꯣ
ꯁꯦꯝꯅꯗꯧꯔꯤꯕꯅꯤ
ꯕꯖꯥꯔꯗꯒꯤ ꯑꯃꯨꯛ ꯂꯩꯕ ꯆꯠꯅꯗꯧꯔꯤꯕꯅꯤ ꯅꯪꯒꯤꯗꯨꯗꯤ ꯁꯦꯝꯗꯣꯏ ꯁꯥꯔꯨꯛꯄꯨꯗꯤ ꯂꯩꯔꯨꯕꯅ ꯍꯦꯟꯅ ꯇꯣꯡꯉꯅꯤ
ꯈ꯭ꯋꯥꯡꯗꯪ ꯁꯦꯝꯗꯣꯏꯅꯤꯗ ꯑꯇꯩ ꯁꯦꯝꯗꯧ ꯅꯠꯇꯦ
ꯊꯤꯕꯅꯦ ꯖꯤꯟꯁꯇ ꯁꯦꯝꯗꯣꯛꯄꯁꯦ
ꯊꯤꯗꯤ ꯊꯤꯕꯅꯦ ꯃꯃꯥꯡꯗ ꯑꯃ ꯑꯩꯈꯣꯏ ꯆꯦꯒꯤ ꯀꯛꯑꯒ ꯁꯦꯝꯗꯣꯛꯈꯤꯕꯗꯣ
ꯎꯝ
ꯑꯁ ꯑꯗꯨꯗꯤ ꯊꯤꯉꯣ
ꯇꯥꯡꯈꯩ ꯂꯩꯖꯔꯒ ꯑꯗꯨ ꯁꯦꯝꯗꯣꯛꯄꯗ
ꯑꯥ ꯈꯣꯡ ꯈꯣꯡ ꯃꯤꯠꯀꯤꯗꯨ ꯅꯥ ꯉꯣ ꯄꯤꯛꯇ꯭ꯔꯨ ꯄꯤꯛꯁꯤꯟꯒꯔꯦ ꯑꯗꯨꯗꯨꯒꯥ ꯁ꯭ꯋꯥꯏꯒꯤ ꯀꯩꯅꯣꯁꯤꯅ ꯈꯨꯠꯆꯥꯎ ꯊꯤꯅ ꯆꯥꯎꯔꯒ ꯊꯥꯗꯣꯔꯤꯀꯗꯣ
ꯑꯁ ꯑꯗꯨ ꯃꯇꯝꯗꯨꯗ ꯀꯛꯄ ꯐꯤꯔꯣꯜꯈꯩꯩ ꯅꯥꯇꯩ ꯑꯃꯠꯇ ꯆꯥꯈꯤꯗꯕꯅꯦ ꯑꯩꯒꯤꯁꯨ ꯊꯥꯏꯅ ꯀꯛꯄ ꯏꯁꯀꯔꯠ ꯑꯃ ꯂꯩꯔꯦ ꯍꯧꯖꯤꯛꯄꯨ ꯁꯦꯠꯄꯝ ꯂꯩꯇꯕ ꯒꯥꯋꯥꯗꯒ ꯆꯠꯂꯒꯗꯤ ꯁꯦꯠꯄ ꯌꯥꯕ ꯑꯗꯣ ꯊꯨꯡꯅꯗꯤ ꯌꯥꯔꯔꯣꯏꯗꯕ ꯑꯃ ꯂꯩ